ꯍꯂꯣ
ꯑ ꯇꯥꯏ ꯇꯥꯏ ꯇꯥꯏ ꯇꯥꯏ ꯅꯪ ꯇꯥꯂꯣ
ꯈꯣꯟꯖꯦꯜ ꯌꯥꯝ ꯄꯤꯛ ꯇꯥꯏꯗ ꯑꯩ ꯈꯣꯟꯖꯦꯜ ꯑꯗꯨꯝ ꯇꯥꯕ꯭ꯔꯣꯌꯥꯝꯝꯕ
ꯇꯥꯏꯅꯦ ꯅꯪ ꯅꯅꯨꯡ ꯇꯥꯕꯥ ꯀꯩꯅꯣꯝ ꯇꯧꯋꯤꯅꯦ
ꯅꯣꯡ ꯇꯥꯕ꯭ꯔꯥ ꯑꯗꯨꯃꯥꯏꯅ ꯇꯧꯋꯦꯕ
ꯑꯥ ꯅꯣꯡ ꯇꯥꯕꯩ ꯇꯧ
ꯀꯩꯅꯣ ꯇꯥꯔꯕ ꯃꯌꯦꯛ ꯁꯦꯡꯅ ꯌꯥꯔꯕ꯭ꯔꯣ
ꯇꯥꯔꯦ ꯇꯥꯔꯦ ꯐꯕ ꯅꯨꯡꯉꯥꯏꯇꯕꯔꯝꯗꯦ ꯀꯃꯥꯏ ꯀꯃꯥꯏꯅ ꯇꯧꯔꯤꯒꯦ
ꯀꯃꯥꯏ ꯀꯃꯥꯏ ꯇꯧꯔꯤꯒꯦ ꯑꯃꯕꯨ ꯅꯨꯡꯉꯥꯏꯔꯤꯕ꯭ꯔꯣ
ꯅꯨꯡꯉꯥꯏꯌꯦ ꯑꯩꯁꯨ ꯅꯪꯉꯣꯟꯗ ꯀꯩꯅꯣꯝ ꯍꯥꯏꯒꯦ ꯇꯧꯔꯤꯅꯦ
ꯀꯩꯗꯧꯔꯒꯦ
ꯁꯨꯝ ꯂꯝꯕꯤ ꯁꯣꯔꯣꯛ ꯍꯥꯏꯇꯥꯔꯦ ꯃꯣꯠꯄ ꯇꯥꯏ ꯌꯥꯝ ꯌꯥꯎꯋꯦꯕ ꯍꯥꯏꯛ ꯑꯦꯛꯁꯀꯔꯁꯟ ꯂꯥꯛꯄꯒꯤꯅꯤ ꯈꯪꯗꯦ ꯀꯩ ꯍꯥꯏꯗꯤ ꯑꯉꯥꯡ ꯑꯩ ꯆꯥꯕ ꯆꯥꯄꯣꯠ ꯈꯇꯣꯛꯄ ꯂꯝꯕꯤꯁꯤ ꯄꯤꯗꯕ ꯑꯩꯈꯣꯏ ꯁꯥꯏꯋꯥꯏꯗꯤ ꯍꯥꯏꯇꯥꯔꯦ
ꯑꯥ
ꯃꯈꯣꯏ ꯈꯔ ꯃꯥꯟꯅꯔꯒ ꯁꯣ ꯐꯂꯦꯁ ꯐꯥ ꯇꯧ ꯆꯦ
ꯈꯔ ꯅꯛꯁꯤꯜꯂꯛꯑꯣ ꯏꯌꯥꯝꯕꯩꯒꯤ ꯐꯣꯟꯗꯣ ꯀꯩꯅꯣ ꯇꯧꯋꯛꯏꯅꯦ ꯇꯥꯕ ꯅꯅꯥꯎ ꯇꯥꯕ ꯈꯔ ꯇꯞꯄꯤꯅꯦ ꯀꯩꯅꯣ ꯇꯧꯋꯤꯅꯦ ꯍꯥꯏꯔꯣ ꯈꯔꯤ ꯑꯥ ꯇꯥꯏ ꯇꯥꯏ ꯇꯥꯔꯦ ꯇꯥꯔꯦ ꯌꯥꯏ ꯌꯥꯏ
ꯑꯩ ꯍꯥꯏ ꯇꯥꯍꯧꯗ꯭ꯔꯕꯣ
ꯍꯥꯥ ꯍꯥꯏ ꯍꯥꯏꯈꯛꯑꯣ ꯀꯔꯤ ꯇꯥꯔꯦ ꯇꯥꯔꯦ
ꯊꯣꯡ ꯃꯄꯥꯟꯁꯦ ꯃꯨꯛ ꯑꯣꯜꯂꯦ ꯑꯗꯨꯅ ꯄꯤ ꯁꯤꯡꯕꯤꯁꯨꯂꯦꯗꯅ ꯐꯇꯥꯎꯊꯤꯁꯨ ꯃꯌꯥꯝ ꯍꯨꯟꯗꯣꯛꯅꯔꯦ ꯎꯃ ꯑꯩꯈꯣꯏ ꯈꯔ ꯇꯧꯔꯒꯁꯨ ꯑꯩ ꯁꯨꯝ ꯇꯧꯁꯦꯅ ꯑꯩꯒꯤ ꯇꯕ
ꯌꯥ ꯃꯣꯂꯃꯤꯅꯤꯅꯦ ꯌꯥꯗꯔꯃꯤꯅꯦ ꯃꯣꯏꯒꯤꯌꯥ ꯖꯣꯝ ꯀꯥꯔꯠ ꯍꯥꯏꯕ꯭ꯔꯥ ꯀꯔꯤ ꯍꯥꯏꯕ꯭ꯔꯥ ꯂꯩꯔꯤꯅꯤ ꯇꯧꯔꯤꯗꯨꯁꯨ ꯊꯕꯛ ꯁꯨꯕꯒꯤ ꯀꯩꯅꯣꯗꯤ ꯍꯥꯏꯔꯞ ꯇꯧꯔꯒ ꯐꯣꯇꯣ ꯅꯝꯕꯔꯣꯝꯗ ꯑꯣꯏꯅ ꯆꯠꯅ ꯂꯩꯔꯦꯕ
ꯑꯁ ꯁꯤꯁꯇ ꯗ ꯐꯣꯇꯣ ꯅꯝꯕꯗꯨꯅ ꯄꯨꯡ ꯑꯃ ꯑꯅꯤ ꯆꯪꯉꯛꯑꯦ ꯑꯗꯨꯗꯤ ꯃꯌꯥꯝꯗ ꯐꯣꯇꯣ ꯅꯝꯕꯒꯤ ꯋꯥꯈꯜ ꯈꯔ ꯈꯜꯂ ꯇꯣꯛꯅꯔꯦꯕ
ꯍꯣꯏ ꯍꯣꯏ ꯍꯣꯏ ꯍꯣꯏ ꯊꯕꯛ ꯊꯕꯛꯇꯨꯁꯨ ꯈꯔ ꯈꯔ ꯇꯧꯔꯒ
ꯃꯣꯏ ꯊꯥꯏꯅꯒꯤ ꯎꯝ ꯊꯥꯏꯅꯒꯤ ꯆꯖꯣꯀꯥꯠꯇꯨꯅ ꯑꯦꯇꯦꯟꯗꯦꯟꯁ ꯂꯧꯔꯀꯥꯟꯗ ꯊꯕꯛꯁꯨ ꯁꯨꯏꯗꯅ
ꯎꯝ
ꯇꯧꯔꯤꯁꯤꯅ ꯊꯕꯛ ꯁꯨꯕꯒꯤ ꯃꯍꯨꯠꯇ ꯐꯣꯇꯣ ꯅꯝꯕꯗꯨꯒꯤ ꯐꯣꯇꯣ ꯅꯝꯕꯗꯣ ꯃꯤ ꯑꯃꯃꯝꯒꯤ ꯃꯤꯠ ꯇꯧ ꯅꯝꯃꯦ ꯇꯧꯔꯤꯗꯣ ꯑꯗꯒꯤ ꯑꯃꯨꯛ ꯒ꯭ꯔꯨꯞꯄꯤꯡ ꯅꯨꯡꯊꯤꯤꯟꯗꯔꯝꯛ ꯒ꯭ꯔꯨꯞꯄꯤꯡ ꯉꯝꯃꯦ ꯑꯗꯨꯅ ꯑꯗꯨ ꯇꯧꯅꯕ ꯍꯣꯠꯅꯕꯗ ꯃꯌꯥꯝꯗ ꯊꯕꯛꯁꯨꯝ ꯊꯕꯛꯁꯨ ꯊꯤꯅꯗ꯭ꯔꯦꯕ ꯊꯕꯛꯁꯨ ꯄꯨꯡ ꯑꯃꯅꯤꯅꯤ ꯑꯗꯨ ꯃꯥ ꯊꯥꯏꯅꯒꯤꯗꯤ ꯊꯕꯛ ꯁꯨꯔꯒ ꯆꯣꯀꯥꯔ ꯍꯧꯔꯦ ꯍꯥꯏꯔꯒ ꯄꯨꯡ ꯁꯨꯄꯦ ꯁꯨꯛꯄ ꯍꯥꯏꯔꯒ ꯑꯦꯇꯦꯟꯗꯦꯟꯁ ꯂꯧꯔ ꯁꯨꯕꯗꯨꯅ ꯐꯩ ꯃꯍꯨꯠ ꯂꯥꯛꯀꯦꯔꯥ ꯀꯩꯅꯣ ꯂꯥꯛꯀꯦꯔꯥ ꯂꯩꯕꯥꯛ ꯀꯧꯍꯣꯟꯕꯅ
ꯑꯩꯈꯣꯏꯗꯥꯋꯥꯏꯗꯁꯨ ꯇꯧꯔꯤꯁꯦ ꯂꯩꯔꯤꯕ ꯑꯍꯟꯉꯩ ꯀꯩꯅꯣꯉꯩꯗꯣ ꯑꯌꯨꯛ ꯄꯨꯡ ꯇꯔꯦꯠ ꯅꯤꯄꯥꯜ ꯑꯗꯨꯗꯥꯏꯗ ꯆꯠꯂꯨꯔꯅꯤ ꯃꯣꯏꯁꯦ ꯑꯃꯨꯛ
ꯑꯥ
ꯑꯗꯨꯒ ꯆꯠꯂꯨꯔꯒ ꯐꯣꯇꯣꯁꯤ ꯅꯝꯃꯨꯔꯒ ꯂꯥꯛꯑꯅꯤ ꯄꯣꯠꯇꯣ ꯅꯝꯃꯨꯔꯒ ꯍꯣꯔꯦꯟ ꯅꯨꯡꯊꯤꯟ ꯂꯣꯏꯔꯝꯃꯅꯤ ꯍꯥꯏꯕ ꯀꯅꯥꯗꯣ ꯊꯕꯛ ꯁꯨꯕꯒꯤ ꯃꯑꯣꯡꯅꯦꯕ ꯃꯣꯏꯅ ꯁꯥꯔꯤꯁꯦ
ꯊꯥꯡꯒꯨꯝꯕ ꯑꯗꯨꯗꯩ ꯈꯨꯠꯁꯨ ꯈꯨꯠꯂꯥꯏꯒ ꯄꯥꯏꯔꯒ ꯆꯠꯇꯣꯔꯤꯩꯅꯤ ꯑꯗꯨꯒ ꯈꯨꯠꯁꯨ ꯈꯨꯠꯂꯥꯏ ꯃꯌꯥꯝꯗꯣ ꯀꯦꯂꯣꯠ ꯇꯧꯔꯒ ꯄꯥꯏꯔꯒ ꯐꯣꯇꯣ ꯅꯝꯈ꯭ꯔꯅꯤ ꯊꯥꯒꯠꯂꯨꯔꯅꯤ ꯍꯣꯔꯦꯟ ꯄꯨꯡ ꯑꯅꯤ ꯑꯍꯨꯝ ꯑꯗꯨꯗꯥꯏꯗ ꯑꯗꯨꯃꯥꯏꯅ ꯇꯧꯔꯒ ꯄꯩꯁꯥ ꯑꯩꯗꯤ ꯆꯪꯉ ꯈꯣꯠꯂ ꯀꯅꯥꯗ ꯈꯛꯇ ꯀꯩꯅꯣ ꯇꯧꯕ ꯑꯣꯏꯅ ꯇꯧꯋꯦꯕ ꯑꯗꯨꯗꯒꯤ ꯑꯒꯤ ꯃꯣꯏꯅ ꯖꯣꯀꯥꯠ ꯀꯩꯅꯣ ꯇꯧꯔꯤꯁꯦ ꯍꯥꯏꯗꯤ ꯃꯣꯏꯅ ꯁꯨꯕꯒꯤ ꯃꯍꯨꯠ ꯇ ꯃꯦꯆꯤꯟꯅꯟꯅꯒ ꯁꯨꯕ ꯈꯣꯠꯄ ꯄꯩꯁꯥꯁꯤꯅ ꯑꯗꯨꯝ ꯄ꯭ꯔꯖꯥꯗꯒꯤꯩ ꯀꯛꯄꯤ ꯈꯣꯠꯄꯤꯒꯁꯨ ꯑꯗꯨꯝ ꯇꯧꯋꯦꯕ
ꯏꯁꯗꯤ ꯀꯛꯑꯣꯏꯗ ꯑꯣ ꯌꯥꯅꯕꯒꯤ ꯃꯇꯨꯡ ꯏꯟꯅ ꯃꯦꯆꯤꯟꯅ ꯁꯨꯔꯒ ꯃꯦꯆꯤꯟ ꯄꯩꯁꯥ ꯄꯤꯕꯗꯨꯝ ꯄꯤꯕꯅꯦ ꯑꯗꯣ ꯑꯃꯔꯣꯝꯗ ꯍꯥꯏꯔꯗꯤ ꯆꯣꯄꯥꯠꯁꯤ ꯌꯥꯝ ꯐꯕ ꯒꯔꯃꯦꯟꯒꯤ ꯏꯁꯀꯤꯝꯗꯤ ꯑꯣꯏ ꯑꯗꯣ ꯁꯤ ꯅꯨꯃꯤꯠꯁꯨ ꯍꯦꯟꯒꯠꯈ꯭ꯔꯕꯅꯦ ꯌꯣꯛ ꯄꯅꯦ ꯍꯥꯟꯅꯗꯤ ꯅꯔꯦꯒꯥꯥ ꯍꯥꯏꯕ ꯀꯩꯅꯣ ꯍꯥꯏ ꯐꯤꯁꯤ ꯀꯩꯅꯣꯝꯃ ꯍꯥꯏꯈ꯭ꯔꯕꯅꯦꯕ ꯏꯁꯀꯤ꯭ꯔꯤꯞꯇꯨꯁꯨ ꯆꯥꯎ ꯍꯟꯗ꯭ꯔꯦꯠ ꯗꯦꯖ ꯇ ꯂꯩꯔꯝꯃꯗꯤ ꯋꯥꯟ ꯇ꯭ꯋꯦꯟꯇꯤ ꯐꯥꯏꯚ ꯗꯦꯖꯁꯨ ꯑꯣꯏꯈ꯭ꯔꯦꯅ
ꯎꯝ
ꯋꯥꯇꯤꯗꯤꯤꯀ ꯒꯦꯁ ꯑꯣꯏꯕꯗꯣ ꯍꯧꯖꯤꯛꯁꯦ ꯈꯪꯗꯦꯅꯦ ꯁꯨꯝ ꯁꯔꯀꯥꯔꯅꯗꯤ ꯁꯤꯠꯕꯤꯔꯤꯅꯦꯕ ꯑꯩꯈꯣꯏꯅ ꯂꯧꯕ ꯍꯩꯇꯕꯗꯨꯅꯤꯁꯦ
ꯎꯝ ꯁꯤꯁꯨ ꯍꯣꯏ ꯃꯣꯏꯅ ꯁꯔꯀꯥꯔꯅ ꯊꯥꯗꯔꯛꯄꯒ ꯀꯩꯅꯣ ꯇꯧꯕꯒ ꯃꯣꯏꯒꯤ ꯄ꯭ꯔꯙꯥꯟ ꯃꯦꯝꯕꯔꯁꯤꯡꯒꯤ ꯈꯨꯠ ꯌꯧꯕꯗ ꯑꯗꯣ ꯃꯣꯏꯁꯨ ꯀꯃꯥꯏꯅ ꯆꯥꯍꯧꯕ ꯌꯥꯒꯗꯒꯦ ꯈꯣꯠꯀꯗꯒꯦ ꯇꯧꯕꯗ ꯏꯐꯦꯛꯇꯤꯞ ꯑꯣꯏꯅ ꯇꯧꯗꯕ ꯖꯥꯠꯅꯤꯗ ꯃꯣꯏꯁꯤꯁꯨ
ꯑꯗꯨꯗꯤ ꯍꯧꯖꯤꯛꯇꯤ ꯚꯥꯏ ꯀꯩꯅꯣ ꯅꯣꯛꯆꯥꯥ ꯑ ꯚꯥꯏ ꯀꯩꯗꯧꯋꯤ ꯅꯪ ꯀꯩꯅ ꯇꯧꯝꯅꯦ ꯑꯗꯨꯝꯕ ꯌꯥꯗ꯭ꯔꯕ ꯃꯦꯝꯕꯔꯩꯅ ꯀꯥꯏꯗꯨ ꯀꯥꯕꯅꯦ ꯍꯧꯖꯤ ꯍꯧꯖꯤꯛꯇꯤ ꯊꯥꯏꯅꯗꯤ ꯅꯨꯃꯤꯠ ꯃꯉꯥꯅꯤ ꯂꯥꯛꯄꯗꯣ ꯍꯨꯝꯅꯤ ꯂꯥꯛꯑꯦ ꯍꯟꯆꯤꯟꯗꯨꯒ ꯅꯨꯃꯤꯠ ꯅꯤꯅꯤ ꯀꯛꯄꯤꯔꯣ ꯄꯩꯁꯥ ꯃꯉꯥꯅꯤꯒꯤ ꯄꯨꯂꯞ ꯑꯦꯇꯦꯟꯗꯦꯟꯁ ꯄꯡꯈꯠꯂꯒ ꯊꯥꯈꯤꯕꯗꯨꯣ ꯌꯥꯗ꯭ꯔꯕꯅꯤ
ꯎꯝ
ꯑꯩꯉꯣꯟꯗ ꯐꯣꯇꯣꯅꯕꯅꯤ ꯑꯩ ꯏꯁꯥ ꯑꯦꯀꯥꯎꯟꯗ ꯄꯩꯁꯥ ꯆꯪꯍꯟꯅꯤ ꯑꯗꯣ ꯑꯩꯉꯣꯟꯗ ꯍꯥꯏꯗ꯭ꯔꯗꯤ ꯄꯩꯁꯥ ꯀꯛꯄ ꯉꯝꯗ꯭ꯔꯕꯅꯦꯕ ꯃꯣꯏꯁꯨ ꯄꯩꯁꯥ ꯀꯛꯀꯦꯗꯤ ꯀꯇꯔ ꯐꯠꯇꯅ ꯇꯧꯔꯛꯑꯅꯤ ꯑꯗꯨ ꯇꯧꯕꯗꯥ ꯇꯧꯕ ꯃꯉꯥꯡ ꯍꯟꯖꯤꯜꯂꯛꯑꯅꯤ ꯀꯛꯄꯅꯤ ꯇꯔ ꯃꯣꯏ ꯀꯛꯄꯗꯤ ꯉꯕ ꯑꯁ ꯊꯕꯛꯁꯤ ꯍꯥꯏꯗꯤ ꯊꯕꯛ ꯁꯨ ꯃꯣꯏꯅ ꯇꯧꯔꯤ ꯁꯤꯁꯇꯦꯝꯗꯣ ꯑꯩ ꯅꯨꯡ ꯅꯨꯡꯉꯥꯏꯇꯦꯅꯦꯗꯪ ꯑꯩꯅ ꯀ ꯌꯥꯝ ꯂꯥꯡꯕꯒꯤ ꯃꯑꯣꯡ ꯑꯃ ꯇꯧꯔꯤꯅꯦ ꯀꯀꯥ ꯀꯣꯛꯦ ꯆꯦ ꯁꯒꯅ
ꯍꯣꯏꯅꯦ ꯑꯁ ꯃꯇꯝ ꯃꯇꯝꯒꯤ ꯌꯦꯡ ꯇꯥꯝꯃꯤ ꯀꯩꯅꯣ ꯑꯌꯥꯝꯕ ꯑꯍꯣꯡꯕ ꯑꯩꯁꯦ ꯀꯩ ꯍꯥꯏꯅꯤ ꯏꯁꯀꯤꯝꯕꯨꯗꯤ ꯑꯅꯧꯕ ꯀꯩ ꯍꯧꯗꯣꯛꯑꯦ ꯑꯗꯨꯅꯤ ꯑꯗꯨꯝ ꯇꯧꯔꯤꯔꯤꯕ ꯃꯑꯣꯡꯁꯦ ꯗꯤꯖꯤꯇꯦꯜ ꯊꯣꯛꯍꯜꯂꯛꯇꯅ ꯐꯣꯇꯣ ꯈꯣꯇꯣ ꯅꯝꯃꯤꯗꯣ ꯍꯥꯏꯗꯤ ꯄ꯭ꯔꯣꯁꯇꯣ ꯂꯩꯅꯕꯅꯦꯕꯉꯣꯏ ꯍꯧꯗꯣꯔꯛꯏꯁꯦ
ꯃꯥꯅꯦ ꯃꯥꯅꯦ
ꯑꯗꯨꯅꯗꯤ ꯐꯕ ꯊꯥꯏꯃ ꯃꯇꯝꯗꯤ ꯌꯦꯡꯉꯣ ꯃꯤ ꯂꯥꯛꯏ ꯂꯥꯛꯇꯦ ꯑꯗꯨꯒꯤ ꯄꯩꯁꯥ ꯄꯤ ꯄꯤꯗꯦ ꯇꯧꯕꯗꯣ ꯍꯟꯗꯛꯇꯤ ꯑꯗꯨꯗꯤ ꯂꯥꯏꯔꯅ ꯌꯥꯝ ꯊꯝꯕ ꯃꯤꯗꯣ ꯄꯩꯁꯥꯗꯣ ꯄꯥꯝꯃꯣꯏꯅ ꯍꯥꯏꯗꯤ ꯄꯩꯁꯥꯗꯣ ꯁꯨꯗ꯭ꯔꯒꯗꯤ ꯍꯟꯈꯤꯗꯨꯣꯏꯅꯦꯕ ꯒꯣꯔꯃꯦꯟ ꯊꯥꯗꯔꯛꯑꯣꯏꯗꯨꯣꯏꯅꯦꯕ ꯃꯥꯒꯤ ꯁꯟꯗꯝ
ꯌꯥ
ꯑꯗꯨꯅ ꯃꯍꯨꯠ ꯇꯧꯔꯒ ꯐꯣꯇꯣ ꯅꯝꯕꯁꯨ ꯌꯥꯎꯔꯤ ꯍꯥꯏꯗꯤ ꯃꯍꯨꯠꯅ ꯑꯣꯏꯅ ꯅꯝꯍꯟꯕ ꯍꯥꯏ ꯇꯥꯔꯦ
ꯑꯗꯨ ꯌꯥꯗꯕꯅꯤ
ꯄꯩꯁꯥꯗꯣ ꯂꯥꯛꯇꯕ ꯃꯤꯗꯨꯒꯤ ꯃꯥꯡꯍꯟꯗꯕ ꯍꯥꯏꯇꯥꯔꯦ ꯑꯗꯨꯃꯥꯏꯅ ꯀꯩꯁꯨ ꯇꯧꯋꯦ ꯑꯩꯈꯣꯏ ꯑꯗꯨꯗꯥꯋꯥꯏꯗꯗꯤ
ꯑꯦ ꯃꯍꯨꯠ ꯅꯝꯕꯗꯣ ꯃꯔ ꯑꯃ ꯌꯥꯔꯝꯃꯦꯕꯀꯣ ꯍꯧꯖꯤꯛꯇꯤ ꯚꯥꯏꯔꯛꯇꯤꯗꯣ ꯃꯤꯠꯇ ꯅꯝꯃꯝꯅꯦꯕ ꯑꯗꯨ ꯌꯥꯗ꯭ꯔꯕꯅꯦ ꯅꯨꯃꯤꯠꯇꯗꯤ ꯅꯪꯅ ꯑꯗꯨꯗꯥꯏꯅ ꯅꯪꯗꯤ ꯅꯪꯁꯨ ꯖꯣ ꯀꯥꯔꯠ ꯄꯥꯟꯒꯗꯕ ꯅꯣꯏ ꯐꯦꯃꯤꯂꯤꯗ ꯅꯪꯒ ꯅꯪ ꯅꯨꯄꯤꯒꯖꯣ ꯀꯥꯔꯠ ꯄꯥꯟꯃꯤꯟꯅꯔ ꯈꯜꯂꯣꯕ ꯀꯥꯟ ꯖꯣ ꯀꯥꯔꯠ ꯍꯣꯜꯗꯔꯗꯤ ꯑꯣꯏꯔꯦꯕ ꯑꯗꯣ ꯅꯪ ꯅꯣꯏ ꯗꯥꯒꯤ ꯖꯣ ꯀꯥꯔꯗꯁꯦ ꯁꯨꯕ ꯐꯔꯛ ꯇꯥꯗꯅ ꯅꯣꯏꯗꯥꯁ ꯂꯥꯛꯑꯔꯣꯏ ꯍꯥꯏꯇꯥꯔꯗꯤ ꯑꯗꯨ ꯃꯍꯨꯠ ꯅꯪꯒꯤ ꯐꯦꯃꯤꯂꯤ ꯅꯣꯏ ꯑꯅꯤ ꯄꯥꯟꯕꯗꯨꯗꯒꯤ ꯅꯪꯒꯤ ꯃꯍꯣꯠꯇꯣ ꯅꯣꯏ ꯊꯥꯒꯤ ꯃꯍꯣꯠ ꯅꯣꯏ ꯇꯥꯒꯤ ꯃꯄꯥꯟꯁꯤꯗ ꯅꯪ ꯁꯨꯕꯗꯤ ꯌꯥꯅꯤꯕ ꯑꯗ ꯅꯪꯒꯤꯅꯤ ꯍꯥꯏꯔꯀꯥꯟꯗ ꯅꯣꯏꯅ ꯅꯣꯏꯅ ꯃꯅꯥꯎꯄꯥꯅ ꯍꯥꯏꯇꯥꯔꯦ ꯅꯪꯒꯤ ꯃꯍꯨꯠ ꯁꯤꯜꯂꯀꯥꯟꯗ ꯆꯠ
ꯑꯣ ꯐꯦꯃꯤꯂꯤꯒꯤ ꯐꯦꯃꯤꯂꯤꯒꯤ ꯑꯣꯏꯕꯗꯣ
ꯐꯦꯃꯤꯂꯤꯒꯤ ꯑꯣꯏꯔꯁꯨ ꯍꯥꯏꯗꯤ ꯅꯪꯒꯤ ꯋꯥꯛꯇꯣ ꯑꯇꯣꯞꯄ ꯑꯃꯝ ꯂꯣꯏꯁꯤꯟꯕꯤꯟꯕ ꯍꯥꯏꯇꯥꯔꯦ ꯑꯅꯤ ꯄꯥꯟꯕ ꯑꯝꯗꯒꯤ
ꯎꯝ
ꯑꯩꯒꯤ ꯍꯥꯏꯔꯦꯗꯅ ꯅꯈꯣꯏ ꯃꯥꯥꯈꯣꯏ ꯄꯕꯥꯒꯁ ꯖꯀꯥꯠ ꯄꯥꯜꯂꯦꯕ ꯑꯗ ꯑꯩꯁꯦ ꯖꯣꯀꯥꯠ ꯁꯨꯕ ꯉꯝꯃꯔꯣꯏ ꯍꯥꯏ ꯇꯥꯔꯗꯤ ꯑꯩꯈꯣꯏ ꯃꯥꯒ ꯑꯩꯈꯣꯏ ꯕꯥ ꯑꯩꯈꯣꯏ ꯕꯥꯒꯤ ꯑꯦꯀꯥꯎꯟꯇꯨꯛꯇꯒꯤ ꯃꯣꯏ ꯑꯅꯤꯒꯤ ꯑꯃ ꯄꯥꯟꯖꯍꯧꯔꯦꯗꯅ ꯑꯩꯗꯣ ꯑꯩꯈꯣꯏ ꯕꯥ ꯄꯥꯁꯤꯟꯕ ꯌꯥꯕꯅꯦꯕ
ꯃꯍꯨꯠꯇꯣ ꯑꯇꯣꯞꯄꯗ ꯄꯥꯜꯍꯟꯕꯗꯣ
ꯄꯥ ꯑꯗꯨꯒ ꯃꯍꯨꯠ ꯃꯤ ꯑꯃ ꯇꯣꯉꯥꯟꯅ ꯑꯩꯒꯤ ꯃꯤꯡꯗꯨꯗ ꯑꯇꯣꯞꯄ ꯃꯤ ꯑꯃ ꯆꯠꯂꯒ ꯐꯣꯇꯣꯛꯅꯕꯅꯗꯤ ꯌꯥꯔꯔꯣꯏꯕ ꯑꯙꯥꯔꯨ ꯄꯥꯏꯨꯝꯇꯤ ꯂꯩꯕꯅꯤꯅ
ꯑꯩ ꯃꯤꯗꯣ ꯑꯗꯨꯝ ꯅꯝ ꯇꯥꯕꯅꯦꯕ ꯑꯇꯣꯞꯄ ꯆꯦꯟꯖ ꯇꯧꯕꯗꯣ ꯑꯃꯨꯛ ꯑꯃꯛ ꯇꯧꯔꯒꯗꯤ ꯅ ꯗ ꯋꯥꯟꯁ
ꯍꯧꯖꯤꯛꯇꯤ ꯣ ꯀꯥꯔꯠꯀ ꯑꯙꯥꯔꯒꯁꯨ ꯂꯣꯏꯅ ꯂꯤꯡ ꯂꯩꯅꯈ꯭ꯔꯦ ꯍꯟꯗꯛ ꯀꯦ ꯑꯃ ꯀꯦ ꯋꯥꯏ ꯁꯤ ꯇꯧ ꯋꯥ ꯁꯤ ꯇꯧ ꯇꯕꯥꯅ ꯇꯧꯕꯒꯤ ꯔꯦꯁꯟ ꯀꯥꯔꯠꯀꯤꯁꯨ ꯇꯧꯔꯦ ꯣ ꯀꯥꯔꯀꯤꯁꯨ ꯇꯧꯔꯦ ꯂꯣꯏ ꯇꯧꯈ꯭ꯔꯕꯅꯦ ꯀꯩꯅꯣꯉꯁꯦ ꯄꯩꯁꯥꯁꯤ
ꯑꯩ ꯏꯌꯥꯝꯕ ꯑꯗꯨꯅꯗꯤ ꯊꯥꯏ ꯃꯇꯝꯒꯤ ꯄꯩꯁꯥ ꯂꯧꯔꯨꯔꯒ ꯍꯥꯏꯗꯤ ꯀꯩꯅꯣꯅ ꯄ꯭ꯔꯙꯥꯟ ꯃꯦꯝꯕꯔꯅ ꯌꯦꯟꯕꯗꯣ ꯑꯗꯨꯒꯤ ꯃꯍꯨꯠꯇ ꯍꯧꯖꯤꯛꯇꯤ ꯂꯣꯏꯅ ꯑꯌꯥꯝ ꯅ ꯍꯥꯏꯗꯨꯝꯅ ꯑꯦꯀꯥꯎꯟ ꯑꯦꯀꯥꯎꯟꯗꯒ ꯂꯣꯏ ꯇꯧꯔ ꯃꯥꯜꯂꯦ ꯑꯦꯀꯥꯎꯟꯗ ꯍꯥꯏꯗꯤ ꯃꯁꯥ ꯃꯁꯥ ꯑꯦꯀꯥꯎꯟꯗ ꯍꯥꯞꯄꯛꯄꯤ ꯑꯗꯨꯗꯒꯤ ꯑꯇꯣꯞꯄꯗ ꯀꯩꯅꯣ ꯇꯧꯗꯕꯤ ꯑꯗꯨꯃꯥꯏꯅ ꯑꯦꯀꯥꯎꯟꯗ ꯍꯥꯞꯄ ꯈꯣꯠꯂꯛꯄ ꯇꯧꯔꯦꯅ ꯍꯥꯏꯌꯦ ꯑꯌꯥꯝꯕ
ꯑ ꯄꯨꯔꯥꯗꯤ ꯌꯥꯔꯣꯏꯗꯤꯅꯤ ꯁꯦ ꯑꯃꯔꯣꯝꯗꯗꯤ
ꯑ
ꯏꯁꯀꯤꯝꯗꯨꯕꯨꯗꯤ ꯏꯝꯄ꯭ꯔꯨꯞꯃꯦꯟ ꯂꯥꯛꯄ ꯑꯩꯈꯣꯏꯅ ꯏꯝꯄ꯭ꯔꯨꯚꯃꯦꯟ ꯂꯇꯕꯗ ꯉꯥꯏꯔꯤꯅꯦ ꯑꯗꯨ ꯍꯥꯏ ꯋꯥꯅꯤ ꯅꯪꯁꯨꯖꯣꯀꯥꯠ ꯁꯨ ꯆꯠꯂ ꯊꯥꯎꯁꯦ ꯃꯤꯁꯦ ꯀꯔꯤ ꯌꯥ ꯆꯪꯗꯦ ꯁꯨꯅꯤꯡꯗꯦꯅꯦ ꯑꯕ
ꯁꯣꯅꯤꯡꯗꯦ ꯁꯣꯅꯤꯡꯗꯦ ꯍꯧꯖꯤꯛꯀꯥꯟꯗꯤ ꯁꯣꯗꯅ ꯅꯨꯡꯉꯥꯏꯕ ꯄꯥꯝꯝꯕ ꯉꯥ ꯇꯅꯤ
ꯄꯩꯁꯥ ꯄꯩꯁꯥ ꯐꯪꯂꯝꯗꯥꯏꯗꯤꯗ ꯀꯝꯄ꯭ꯂꯦꯟ
ꯎꯝ ꯑꯗꯨꯅꯅꯤꯅꯦ ꯏꯌꯥꯝꯕ ꯃꯌꯥꯝꯗꯣ ꯀꯩꯅꯣ ꯇꯧꯔꯤꯉꯩ ꯁꯤ ꯅꯥ ꯈꯪꯗ꯭ꯉꯩ ꯐꯣꯇꯣ ꯅꯝꯃꯁꯨ ꯑꯁ ꯂꯣꯏꯔꯦ ꯑꯉꯥꯡ ꯅꯨꯄꯤ ꯀꯩꯅꯣꯗꯤ ꯍꯧꯔꯒꯀꯣ
ꯍꯧꯖꯤꯛꯁꯤꯅ ꯒꯃꯨ ꯒ꯭ꯔꯨꯞ ꯅꯝꯕꯗꯨꯒꯤ ꯁꯥꯎꯅꯔꯤꯁꯦ ꯊꯦꯡ ꯅ ꯒꯟꯗ ꯂꯥꯛꯏꯒ ꯑꯗꯨ ꯇꯧꯔꯤꯒ ꯑꯗꯥ ꯇꯧꯋꯤꯒ ꯃꯤ ꯁꯨꯏꯒ ꯁꯨꯗꯦꯒꯅ ꯇꯧꯕꯗꯨꯗ ꯃꯣꯏꯁꯦ ꯁꯥꯎꯅꯕ ꯌꯥꯎꯔꯤꯕ
ꯃꯥꯅꯦ ꯃꯥꯅꯦ
ꯊꯕꯛꯁꯨ ꯈꯪꯗꯦꯅꯦ ꯊꯕꯛꯁꯨ ꯖꯟꯖꯥ ꯌꯥꯝ ꯑꯣꯏꯍꯜꯂꯤꯗ ꯑꯅ ꯌꯦꯗ
ꯎꯝ ꯍꯥꯏꯗꯤ ꯀꯩꯅꯣ ꯑꯣꯏꯔꯤꯁꯤꯅ ꯌꯦꯡꯉꯣ ꯂꯥꯏꯔꯤꯛ ꯂꯥꯏꯁꯨ ꯍꯩꯕ ꯀꯥꯡꯪꯕꯨꯗꯤ ꯍꯩꯔꯦ ꯍꯩꯇꯕ ꯂꯩꯔꯤꯕ ꯌꯖꯣꯒꯥꯥ ꯁꯨꯔꯤꯉꯩꯗ ꯑꯍꯜ ꯂꯃꯟꯁꯤꯡꯗꯨꯗꯤ ꯀꯔꯤ ꯍꯥꯏꯅꯤ ꯃꯣꯏꯗꯤ ꯀꯔꯤ ꯈꯪꯖꯕ ꯅꯠꯇꯦꯕ ꯑꯗꯨꯝ ꯍꯥꯏꯕ ꯍꯥꯏꯕ ꯈꯛꯇꯗꯨ ꯇꯧꯔꯤꯝꯅꯤꯅ ꯑꯗꯨꯝꯕ ꯐꯣꯟꯒꯤ ꯍꯧꯖꯤꯛꯇꯤ ꯐꯣꯟ ꯁꯤꯁꯇꯦꯝ ꯂꯣꯏ ꯑꯣꯏꯔꯃꯤꯅ ꯗꯤꯖꯤꯇꯦꯜ ꯑꯣꯜꯂꯛꯑꯃꯤꯅ ꯑꯗꯨ ꯇꯧꯕ ꯑꯗꯥ ꯇꯧꯥꯏꯕ ꯍꯥꯏꯕꯗꯣ ꯃꯣꯏꯗꯨꯗꯤ ꯄꯞ ꯆꯟ ꯖꯥꯅꯦꯕ ꯑꯍꯟꯉꯩꯗꯗꯤ ꯑꯗꯨꯅ ꯑꯩꯈꯣꯏꯗ ꯍꯥꯏꯅꯔꯤ ꯀꯩꯅꯣ ꯍꯥꯏꯕꯗꯤ ꯑꯁ ꯍꯥꯟꯅꯒꯤꯗꯨꯅꯕꯨ ꯐꯩꯩꯅ ꯍꯟꯗꯛꯀꯤ ꯇꯧꯔꯤꯁꯤ ꯀꯅ ꯈꯥꯏꯅ
ꯃꯥꯡꯉꯦꯕꯣ
ꯐꯕ꯭ꯔꯣ ꯂꯥꯡꯕ ꯌꯥꯕ꯭ꯔꯣ ꯇꯥꯗꯕ꯭ꯔꯣ ꯏꯌꯥꯝꯕ
ꯇꯥꯕꯨꯗꯤ ꯇꯥꯏꯌꯦ ꯅꯪ ꯉꯥꯏ ꯊꯕꯛꯀꯨꯝꯕ ꯁꯨꯕ꯭ꯔꯥ ꯅꯪ ꯀ ꯀ ꯀꯛ ꯀ ꯇꯧꯕꯗ
ꯑꯣ ꯐꯔꯕꯣ ꯐꯔꯕꯣ ꯑꯩ ꯁꯣꯝꯗ ꯀꯩꯅꯣ ꯆꯥꯃ ꯁꯨꯝ ꯀꯩꯅꯣ ꯇꯧꯔꯝꯕ ꯑꯣꯀꯦ ꯌꯥꯔꯝꯃꯅꯤ ꯀꯩꯅꯣꯗꯤ ꯏꯌꯥꯝꯕ ꯍꯩꯗꯤ ꯑꯗꯨꯝ ꯆꯠꯇ꯭ꯔꯣ ꯀꯃꯥꯏꯅ ꯇꯧꯒꯦ ꯍꯖꯣꯛꯄꯥꯠꯁꯤꯕꯣ
ꯍꯣꯀꯥꯠ ꯆꯠꯂꯦ ꯆꯠꯄꯁꯦ ꯊꯕ ꯏꯪꯈꯥꯡ ꯂꯩꯔ ꯗꯤ ꯑꯌꯥꯝꯕ ꯃꯇꯝ ꯂꯦꯞꯄꯦ ꯍꯧꯖꯤꯛ ꯈꯤꯇꯪ ꯊꯕꯛ ꯏꯟꯈꯥꯡ ꯑꯇꯣꯞꯄ ꯈꯔ ꯈꯔ ꯍꯥꯏꯗꯣꯛꯑ ꯆꯠꯇꯔꯤꯅꯣ
ꯑꯗꯣ ꯀꯩ ꯀꯩꯅꯣ ꯇꯧꯋꯦ ꯍꯥꯏꯗ ꯃꯣꯏꯁꯦ ꯍꯥꯏꯗꯤ ꯑꯩꯈꯣꯏꯅ ꯆꯠꯄ ꯅꯨꯃꯤꯠꯇꯨꯒꯤ ꯄꯩꯁꯥꯗꯣ ꯁꯥꯏ ꯍꯥꯏꯗꯅ ꯆꯠꯍꯧꯗ꯭ꯔꯒꯗꯤ ꯑꯗꯨꯝ ꯇꯣꯛꯑꯦ
ꯁꯥꯠꯇ꯭ꯔꯦ ꯑꯗꯨꯁꯨꯅꯣ ꯇꯧꯋꯦ ꯄꯩꯁꯥꯁꯨ ꯍꯦꯟꯒꯠꯂꯦ ꯍꯥꯏꯌꯦ ꯆꯨꯝꯕ ꯂꯥꯜꯂꯤꯕ ꯈꯪꯗꯦ ꯍꯥꯏ
ꯈꯪꯗ꯭ꯔꯦ ꯄꯩꯁꯥꯒꯤ ꯄꯩꯁꯥꯒꯤ ꯃꯇꯥꯡꯗ ꯑꯅꯧꯕ ꯂꯥꯛꯄꯅꯤꯅ ꯑꯩꯈꯣꯏꯁꯨ ꯍꯦꯟꯀꯠꯏꯔ ꯍꯦꯟꯀꯠꯠꯇꯩꯔꯦ ꯑꯗꯨꯖꯤꯛꯇꯤ ꯑꯁ ꯑꯗꯣ ꯏꯌꯥꯝꯕ ꯍꯥꯟꯅꯒꯤ ꯊꯕꯛ ꯈꯔ ꯁꯨꯕ ꯈꯣꯠꯄꯗꯣ ꯑꯗꯨꯒ ꯄꯩꯁꯥ ꯄꯤꯕꯗꯨꯅ ꯄꯩꯁꯥ ꯄꯤꯕꯅ ꯐꯕꯣꯏ ꯈꯜꯂꯤꯗ ꯍꯥꯏꯕꯗꯤ ꯑꯩꯈꯣꯏ ꯂꯩꯀꯥꯏꯗ ꯅꯍꯥꯟ ꯑꯃꯨꯛ ꯇꯧꯅꯔꯝꯕꯗꯣ ꯂꯩꯀꯥꯏ ꯍꯥꯏꯗꯤ ꯂꯝꯕꯤ ꯃꯄꯥꯟ ꯃꯄꯥꯟꯗ ꯚꯦꯀꯦꯁꯟ ꯈꯣꯇꯣꯛꯄꯅ ꯇꯧꯕꯗꯣ ꯍꯧꯖꯤꯛ ꯀꯥꯤ ꯖꯣꯕ ꯀꯥꯔꯗ ꯁꯨꯔꯤꯅꯤꯅ ꯈꯣꯇꯣꯛ ꯀꯥꯈꯤꯕꯗꯒꯤ ꯑꯩꯒꯤ ꯁꯦꯡꯗꯣꯛꯈꯤꯗ꯭ꯔꯦ ꯑꯗꯨꯅ ꯂꯣꯏꯔꯦ ꯂꯝꯕꯤ ꯅꯣꯏ ꯆꯩꯩꯅꯣꯉꯗꯤ ꯄꯨꯡ ꯃꯣꯠ ꯃꯣꯠꯂꯦ
ꯐꯣꯇꯣ ꯅꯝꯕꯗꯨꯁꯨ ꯏꯁꯥꯒꯤ ꯂꯩꯀꯥꯏꯗ ꯇꯥꯟꯝꯗ꯭ꯔꯤꯅꯦ ꯃꯣꯏꯅ ꯋꯥꯛ ꯄ꯭ꯔꯣꯒꯥꯝꯁꯦ ꯂꯥꯞ ꯂꯥꯞ ꯄꯤꯔꯤꯕ ꯀꯤꯂꯣꯃꯤꯇꯔ ꯑꯅꯤ ꯑꯍꯨꯝ ꯂꯥꯞ ꯃꯇꯨꯡꯗ ꯄꯤꯕ ꯌꯥꯎꯔꯤꯕ ꯑꯗꯨꯅꯦꯕ ꯑꯍꯥꯡꯉꯩꯗꯗꯤꯕꯒꯤ ꯏꯁꯥꯒꯤ ꯂꯩꯀꯥꯏꯗꯨꯗ ꯇꯥꯔꯛꯇꯅꯤ ꯏꯁꯥꯒꯤ ꯂꯩꯀꯥꯏꯗꯨꯗ ꯁꯨꯖꯔꯗꯤ ꯑꯃꯛ ꯐꯕ ꯍꯧꯖꯤꯛꯁꯤꯅꯖꯤ ꯇꯧꯔꯀꯥꯟꯗ ꯇꯧꯕꯅꯤꯅ ꯍꯧꯖꯤꯛ ꯍꯧꯇꯦꯛꯅ ꯑꯄꯥ ꯍꯥꯏꯏꯗ ꯕꯤ ꯍꯥꯏꯗ ꯁꯨꯒꯗ ꯌꯥꯏ ꯐꯣꯇꯣ ꯄꯥꯝꯃꯤ ꯅꯝꯗꯣꯏꯅꯦꯕ ꯑꯗꯩ ꯆꯤꯡꯛꯇ ꯄꯤꯈꯠꯂꯛꯏ ꯆꯤꯡꯗꯨꯗ ꯀꯥꯔ ꯅꯝꯗꯣꯏꯅꯦꯕ ꯂꯣꯇꯦꯛꯇꯨ ꯇꯥꯕ ꯃꯐꯝꯗꯣ
ꯑꯁ
ꯗꯤ ꯖꯟ ꯖꯥꯟꯒꯤ ꯊꯕꯛꯅꯦ ꯑꯗꯣ ꯈꯪꯖꯒꯦ ꯀꯔꯤ ꯀꯃꯥꯏꯅ ꯇꯧꯕ ꯀꯩꯅꯣ ꯈꯪꯗꯦ ꯍꯥꯏꯗꯤ ꯏꯁꯥꯒꯤ ꯂꯩꯀꯥꯏ ꯖꯣꯒꯥ ꯁꯨꯕ ꯍꯥꯏꯕ ꯋꯥꯅꯤ ꯅꯪ ꯅꯁꯥꯒꯤ ꯂꯩꯀꯥꯏꯗ ꯁꯨꯗ꯭ꯔꯕ ꯃꯤ ꯂꯩꯀꯥꯏ ꯆꯠꯂꯒ ꯖꯣꯒꯥ ꯁꯨꯕ ꯀꯩꯁꯨ ꯁꯨꯗꯕꯅꯦꯕ ꯑ ꯀꯥꯏꯗꯨꯗꯣ ꯄꯤꯔꯒ ꯑꯩ ꯆꯥꯎꯈꯟꯅꯤꯡꯉꯥꯏ ꯀꯩ ꯀꯩ ꯍꯥꯏꯇꯥꯔꯦ ꯃꯦꯝꯕꯔꯅ ꯀꯩꯅ ꯁꯤꯟꯒꯗꯕꯅꯦꯕ ꯑꯗꯣ ꯍꯧꯖꯤꯛ ꯃꯦꯝꯕꯔꯒꯤ ꯄ꯭ꯔꯀꯥꯟꯒꯤ ꯄꯣꯠꯁꯨ ꯇꯧꯅꯤꯗꯦ ꯍꯥꯏꯔꯤꯕꯅꯦ
ꯑꯥ ꯑꯥ ꯑꯥ ꯇꯧꯅꯦꯅ ꯀꯦꯁ ꯀꯔꯁꯨ ꯂꯩ ꯅꯋꯥ ꯂꯩ ꯀꯣꯔꯠ ꯍꯥꯏ ꯀꯣꯔꯠ ꯁꯨꯄ꯭ꯔꯤꯝ ꯀꯣꯔꯠꯇ ꯐꯥꯁꯣ
ꯃꯣꯏ ꯀꯔꯤꯝ ꯇꯧꯗꯕꯤꯗ ꯑꯗꯨꯝ ꯐ꯭ꯔꯤꯗ ꯄꯥꯏꯔꯛꯏꯁꯦ ꯀꯨꯏꯔꯦ ꯀꯩꯅꯣ ꯑꯣꯏꯔꯁ
ꯑꯩꯔ ꯑꯩꯔ ꯀꯄ ꯃꯉ ꯍꯦꯔꯦ ꯀꯔꯗ ꯇꯧꯔꯤꯗ ꯈꯪꯗꯦ ꯌꯥꯕꯨ ꯌꯥꯔꯤꯕ꯭ꯔꯥ ꯂꯣꯒꯤ ꯃꯇꯨꯡ ꯃꯇꯨꯡꯏꯟꯅ ꯌꯥꯗ꯭ꯔꯤꯕ꯭ꯔꯥ ꯈꯪꯗꯦ ꯇꯧꯔꯤ ꯁꯨꯃꯥꯏꯅ ꯇꯧꯗꯤ ꯇꯧ ꯇꯧꯔꯦ ꯁꯔꯀꯥꯔꯁꯤ ꯑꯗꯨꯝ ꯎꯝ ꯌꯥꯗ꯭ꯔꯅꯤ ꯌꯥ ꯌꯥꯔꯦ ꯈꯪꯗꯦ ꯁꯟꯗꯣꯛ ꯁꯟꯖꯤꯟ ꯃꯌꯥꯝꯁꯤꯅ ꯃꯣꯏꯅ ꯌꯥꯅꯕ ꯑꯗꯨꯝ ꯇꯧꯕꯗ ꯌꯥꯍꯦ ꯄꯨ ꯐꯝꯠꯇ
ꯑꯗꯨꯃꯥꯏ ꯑꯉꯝꯕꯅꯅ ꯇꯧꯔꯗꯤ ꯄꯪꯌꯥꯗ ꯌꯥꯏꯗ ꯑꯗꯨ ꯅꯠꯇ꯭ꯔꯥ ꯑꯗꯣ ꯃꯤ ꯇꯧꯔꯗꯤ ꯆꯪꯉꯝꯗꯕ ꯑꯣꯏꯔꯦ ꯑꯗꯨꯝ ꯑꯉꯝꯕꯅ ꯇꯧꯔꯗꯤ ꯂꯣꯏ ꯌꯥꯕ ꯉꯥꯛꯇꯅꯦꯕ ꯇꯧꯔꯤ
ꯃ ꯃ
ꯈꯪꯄ꯭꯭ꯂꯠ ꯇꯧꯔꯤꯁꯤꯕ ꯣꯀꯥꯔꯠ ꯃꯃꯤꯡ ꯑꯅꯧꯕꯗꯨ ꯀꯔꯤ ꯀꯔꯤ ꯍꯥꯏꯕꯅꯣ ꯈꯪꯗ ꯚꯤꯁꯤ ꯀꯩꯅꯣꯝꯃ ꯍꯥꯏꯕꯅꯤꯣ
ꯚꯤ ꯚꯤ ꯒ꯭ꯔꯥꯝ ꯍꯥꯏꯕ꯭ꯔꯥ ꯚꯤ ꯀꯩꯅꯣ ꯍꯥꯏꯕ꯭ꯔꯥ ꯋꯥꯛ ꯄ꯭ꯔꯣꯒ꯭ꯔꯥꯝ ꯍꯦꯟꯀꯠꯂꯒ ꯑꯗꯨꯗꯩ ꯈꯨꯠꯁꯨꯃꯟꯁꯨ ꯍꯦꯟꯒꯠꯄ ꯀꯩꯅꯣ ꯇꯧꯕ ꯍꯥꯏꯅ ꯍꯥꯏꯅꯦ ꯑꯗꯨꯕꯨ ꯐꯔꯤꯕ꯭ꯔꯥ ꯐꯠꯇ꯭ꯔꯤꯕ꯭ꯔꯥ ꯈꯪꯗꯦ ꯑꯅꯧꯕ ꯂꯥꯛꯄꯅꯤꯅ ꯑꯗꯨꯝ ꯌꯦꯠꯌꯦꯡ ꯇꯥ